ꯄꯃꯛ ꯑꯩ ꯁꯤꯁꯤꯅ
ꯑꯩꯅ ꯍꯥꯏꯗꯔꯥ
ꯎꯝ
ꯑꯩꯗꯤ ꯌꯥꯝ ꯁꯤꯡꯕꯅꯦꯕ
ꯍꯝ
ꯈꯪꯉꯕ
ꯁ꯭ꯀꯨꯜꯒꯤ
ꯀꯥꯔꯤꯌꯥ ꯑꯃꯨꯛ ꯇꯧꯔꯕꫭ
ꯁ꯭ꯀꯨꯜꯒꯤ ꯀꯩꯅꯣ ꯇꯧꯕꯗꯣ
ꯀꯩ
ꯅꯪꯉꯣꯟꯗ꯭ꯔꯣ
ꯀꯩ ꯁ꯭ꯀꯨꯜꯒꯤꯅꫭ
ꯄꯨꯜ ꯏꯁ꯭ꯀꯨꯜ ꯄꯨꯔꯤꯗꯣ
ꯉꯥꯎ
ꯊꯥ ꯑꯃ ꯍꯧꯖꯤꯛꯁꯦ ꯇꯥꯡ ꯀꯌꯥꯅꯣ ꯉꯁꯤꯁꯦ ꯀꯨꯟꯅꯤꯄꯥꯟ ꯅꯠꯇ꯭ꯔꯒꯅ ꯇꯥꯡ ꯀꯨꯟꯊꯔ ꯑꯥꯒꯁ ꯖꯨꯂꯥꯏ ꯊꯥꯁꯦ ꯃꯣꯏ ꯄꯨꯔꯥ ꯐꯨꯜ ꯄꯨꯔꯅꯤ ꯑꯗꯨꯒ ꯑꯥꯒꯁꯇꯩꯩꯗꯤ ꯂꯥꯛꯑꯔꯣꯏ ꯑꯩ ꯄꯨꯔꯔꯣꯏꯕꯀꯣ
ꯎꯝ
ꯑꯗꯣ ꯑꯗꯨꯏꯗꯨꯨꯗ ꯈꯜꯂꯤꯁꯦ ꯍꯧꯖꯤꯛꯁꯦ ꯑꯩꯁꯦ ꯑꯇꯨꯞꯄ ꯕꯦꯠꯀꯤ ꯀꯣꯂꯦꯖ ꯑꯅꯤ ꯑꯍꯨꯝꯗꯤ ꯊꯥꯖꯤꯟꯈ꯭ꯔꯦꯕꯀꯣ ꯑꯗꯣ ꯃꯣꯏꯁꯦ ꯏꯟꯇꯔꯚ꯭ꯌꯨꯗꯤ ꯑꯃꯐꯥꯎ ꯀꯧꯔꯛꯇ꯭ꯔꯤꯕ ꯑꯍꯨꯝꯃꯨꯛ ꯑꯗꯣ ꯏꯟꯇꯔꯚ꯭ꯤꯌꯨ ꯀꯧꯔꯛꯄ ꯃꯇꯝꯗ ꯀꯩꯅꯣ ꯇꯧꯅꯕ ꯍꯥꯏꯇꯥꯔꯦ ꯏꯟꯇꯔꯚꯤꯌꯨꯁꯦ ꯑꯍꯨꯝ ꯑꯣꯏꯔꯕꯅꯤꯅ ꯅꯨꯃꯤꯠ ꯍꯨꯝꯅꯤ ꯍꯥꯏꯇꯥꯔꯦ ꯅꯣꯡꯃ ꯅꯣꯡꯃ ꯅꯣꯡꯃ ꯑꯍꯨꯝ ꯆꯥꯇ꯭ꯔꯦꯠ ꯑꯍꯨꯝꯗꯤ ꯂꯤꯁꯤꯡ ꯑꯅꯤ ꯆꯥꯝꯃ ꯂꯤꯁꯤꯡ ꯑꯅꯤ ꯆꯥꯝꯃꯗꯤ ꯑꯩꯁꯤ ꯀꯩꯅꯣ ꯇꯧꯗꯣꯔꯤ ꯄꯩꯁꯥ ꯀꯛꯇꯣꯔꯤꯌꯦ ꯇꯣꯂꯣꯞꯇꯒꯤ
ꯀꯩꯒꯤ
ꯏꯟꯇꯔꯚ꯭ꯌꯨ ꯆꯠꯂꯒꯗꯤ
ꯅꯣꯡꯃꯒꯤ ꯆꯥꯇ꯭ꯔꯦꯠ ꯆꯥꯇ꯭ꯔꯦꯠ ꯁꯥꯥꯏꯔꯤꯔꫭ
ꯀꯛꯇꯣꯏꯕ ꯀꯛꯇꯣꯏꯕ ꯁꯥꯕ ꯅꯠꯇꯕ ꯀꯛꯄꯁꯦ
ꯑꯣ ꯀꯛꯑꯥꯝꯗꯥꯏꯗ ꯆꯥꯇ꯭ꯔꯦꯠ ꯑꯣꯏꯕ
ꯎꯝ
ꯑꯗꯣ ꯏꯟꯔꯚ꯭ꯌꯨꯁꯦ ꯍꯧꯖꯤꯛ ꯇꯧꯁꯜꯂꯑꯅꯤ ꯍꯥꯏꯕ꯭ꯔꯣ ꯅꯪ ꯀꯣꯜ ꯏꯁ꯭ꯀꯨꯜ
ꯑꯗꯨꯅꯤ ꯇꯧꯁꯤꯜꯂꯛꯇ꯭ꯔꯗꯤ ꯐꯅꯤ ꯀꯣꯟꯅꯒ ꯇꯧꯔꯗꯤ ꯐꯅꯤ
ꯅꯪꯒꯤꯖꯦ ꯃꯦ ꯖꯨꯟ ꯖꯨꯟ ꯃꯌꯥꯏꯋꯥꯏꯗꯒꯤ ꯍꯧꯕ ꯅꯠꯇ꯭ꯔꯥ ꯂꯣꯏꯔꯝꯗꯥꯏꯗꯒꯤ
ꯎꯝ ꯖꯨꯟ ꯃꯌꯥꯏꯒꯤ ꯗꯦꯠ ꯁꯕꯦꯟꯇꯤꯟ
ꯑꯗꯨ ꯑꯣꯏꯇꯥꯔꯗꯤ ꯖꯨꯟ ꯂꯣꯏꯔꯝꯗꯥꯏ ꯍꯧꯕꯅꯤꯅ ꯖꯨꯟ ꯖꯨꯂꯥꯏ ꯑꯃ ꯇꯧꯔꯅꯤ ꯑꯥꯒꯁ ꯍꯧꯔꯛ ꯄꯗ ꯂꯣꯏꯗꯣꯏ ꯃꯥꯜꯂꯦꯀꯣ
ꯑꯣ ꯃꯣꯏꯁꯦ ꯑꯃꯥ ꯑꯣꯖꯥꯗꯣ ꯑꯥꯒꯁꯇꯗꯤ ꯂꯥꯛꯀꯅꯤ ꯍꯥꯏꯕꯅꯦꯕꯀꯣ
ꯎꯝ
ꯑꯗꯨꯗꯨꯅ ꯑꯥꯒꯁꯀꯤ ꯇꯥꯡ ꯀꯌꯥꯗꯅꯣ ꯍꯥꯏꯕꯗꯤ ꯈꯪꯗ꯭ꯔꯤ
ꯍꯨꯝ
ꯑꯗꯨꯅꯤꯗ
ꯑꯣ ꯗꯦꯠ ꯈꯪꯗ꯭ꯔꯤꯕ
ꯎꯝ
ꯁꯥꯡꯗꯕꯒ ꯌꯥꯗ ꯖꯥꯠꯂꯣ ꯅꯪ ꯁꯥꯡꯗꯔꯛꯑꯣ ꯍꯥꯏꯔꯗꯤ ꯑꯗꯨꯝ ꯁꯥꯡꯊꯒꯗ꯭ꯔꯣ
ꯎꯝ ꯁꯥꯡꯊꯔꯣꯏ ꯁꯥꯡꯊꯔꯣꯏ ꯁꯤ ꯄꯨꯜꯂꯞ ꯏꯁꯥꯒꯤ ꯀꯔꯤꯌꯔ ꯄꯨꯡ ꯃꯥꯡ ꯃꯥꯡꯒꯅꯤ
ꯑꯣ ꯑꯗꯣ ꯀꯩꯅꯣꯝꯇ ꯍꯪꯒꯦꯅꯦ ꯅꯪꯒꯤꯅꯦ ꯑ ꯀꯩꯅꯣꯗꯣ ꯕꯦꯠ ꯀꯤꯁꯤ ꯇꯥꯛꯄꯁꯦ ꯁꯤꯗꯤ ꯊꯥꯗ ꯀꯌꯥꯃꯨꯛ ꯁꯥꯅꯤ ꯍꯥꯏꯒꯦ
ꯎꯝ ꯅꯣꯏꯒꯤ ꯅꯣꯏꯔꯣꯝꯗ ꯑꯃ ꯄꯣꯔꯣꯝꯄꯥꯠꯇ ꯑꯃ ꯑꯅꯧꯕ ꯑꯃ ꯍꯥꯡꯗꯣꯏꯅꯦꯕꯀꯣ ꯍꯟꯗꯛꯁꯦ
ꯀꯩꯕꯣ ꯍꯥꯡꯗꯣꯏꯁꯦ ꯀꯩꯅꯣ
ꯀꯣꯂꯦꯖ ꯑꯃ ꯑꯅꯧꯕ ꯑꯃ
ꯑꯥ
ꯑꯗꯨꯁꯨ ꯉꯔꯥꯡ ꯊꯥꯖꯟ ꯅꯍꯜꯂ ꯉꯔꯥꯡꯂ ꯅꯍꯥꯜꯂ ꯀꯩꯅꯣ ꯏꯃꯥꯟꯅꯕꯤ ꯏꯕꯦꯝꯄꯤ ꯍꯣꯏ ꯆꯠꯄꯗ ꯊꯥꯖꯜꯂꯣꯅ ꯊꯄꯤꯈꯤꯕꯅꯦꯕꯀꯣ ꯑꯗꯨꯗꯩꯗꯨꯗ ꯃꯣꯏꯗꯣ ꯈꯪꯅꯕꯗ ꯃꯣꯏ ꯇꯔꯥꯃꯔꯤ ꯇꯔꯥꯎꯉꯥꯃꯨꯛ ꯇꯔꯥꯃꯔꯤꯃꯨꯛ ꯇꯔꯥꯃꯉꯥ ꯈꯪꯗꯦ ꯑꯗꯨꯃꯥꯏꯅ ꯍꯥꯏꯌꯦ ꯑꯗꯨꯗꯨꯃ ꯂꯩꯔꯦ ꯑꯗꯨꯒ ꯍꯥꯟꯅꯒꯤ ꯂꯩꯔꯤꯕꯁꯤꯡꯁꯤꯅ ꯇꯔꯥꯇꯔꯦꯠ ꯇꯔꯥꯅꯤꯄꯥꯟ ꯁꯨꯃꯥꯏꯅ ꯁꯥꯕ ꯃꯥꯜꯂꯦ
ꯑꯣ ꯀ꯭ꯂꯥꯁꯇꯤ ꯀꯌꯥ ꯀꯌꯥ ꯂꯧꯕ
ꯀ꯭ꯂꯥꯁꯁꯤ ꯆꯌꯣꯜ ꯑꯃꯗ ꯃꯤ ꯀꯩꯅꯣꯅ ꯀꯟꯅ ꯇꯤꯕꯤꯌ ꯍꯥꯏꯒ ꯇꯧꯕꯗꯣ ꯑꯩꯅ ꯈꯪꯕꯗ ꯑꯍꯨꯝ ꯀ꯭ꯂꯥꯁ ꯑꯍꯨꯝꯒꯨꯝꯕ ꯑꯗꯨꯃꯥꯏꯅ ꯂꯧꯋꯦ ꯍꯥꯏ ꯆꯔꯣꯜ ꯑꯃꯗ ꯑꯗꯨꯃꯥꯏꯅ ꯑꯍꯨꯝ ꯅꯠꯇ꯭ꯔꯒꯅ ꯌꯥꯝꯃꯕꯗ ꯃꯔꯤ ꯃꯉꯥꯏꯔꯦꯀꯣ ꯃꯔꯤ ꯀꯩꯁꯨ ꯂꯧꯔꯣꯢ ꯑꯍꯨꯝꯃꯨꯛ ꯇ ꯑꯣꯏꯔꯝꯒꯅꯤ ꯑꯗꯣ ꯀ꯭ꯂꯥꯁꯁꯨ ꯑꯗꯨꯝ ꯂꯧꯔꯝꯗꯥꯏ ꯃꯇꯝꯗꯨꯗꯪ ꯆꯠꯄ ꯌꯥꯏ ꯍꯥꯏꯕꯅꯦꯕ
ꯑꯗꯨꯗꯤ ꯀꯣꯃꯤꯅ
ꯀꯣꯝꯃꯦ ꯑꯗꯨꯗꯨꯅ ꯑꯗꯨꯃꯥꯏꯅ ꯀꯣꯝꯒꯤꯕꯅ ꯐꯕ ꯑꯃ ꯂꯩꯌꯦꯕ ꯍꯥꯏꯗꯤ ꯑꯩꯈꯣꯏꯅ ꯑꯩꯅ ꯅꯨꯄꯤ ꯉꯥꯡꯊꯤꯔꯒ ꯄꯩꯁꯥꯁꯦ ꯇꯥꯟꯗꯕ ꯌꯥꯗ꯭ꯔꯦ ꯑꯩꯅ ꯇꯧꯔꯒ ꯑꯗꯣꯝꯗ ꯆꯠꯈꯤꯕ ꯑꯣꯏꯗꯤ ꯑꯃꯨꯛ ꯀꯩꯕꯤꯔꯣꯝ ꯄꯨꯕꯅ ꯐꯩꯀꯣ ꯅꯠꯇꯕꯤꯗ ꯑꯩꯒꯤ ꯁꯣꯝꯗ ꯑꯃ ꯐꯪꯅꯕ ꯑꯃ ꯇꯥꯟꯗꯣꯔꯤꯕꯅꯤꯅ ꯑꯗꯨꯅ ꯄꯩꯁꯥꯁꯨ ꯈꯔ ꯐꯪꯕ ꯑꯩꯒꯤ ꯀꯔꯤꯌꯔꯗꯁꯨ ꯑꯃꯨꯛ ꯏꯟꯕ ꯑꯗꯨꯃꯥꯏꯅ ꯇꯧꯗꯣꯔꯤꯕꯅꯤꯅ
ꯍꯣꯏ ꯍꯣꯏ ꯑꯗꯨꯕꯨꯗꯤ ꯈꯤꯇꯪ ꯀꯣꯝꯇꯛ ꯀꯣꯝꯇꯛ
ꯎꯝ ꯀꯩꯅꯣ ꯇꯧꯋꯦ
ꯑꯗꯨꯅꯗꯤ ꯐꯗꯣꯢꯅꯤ
ꯎꯝ ꯅꯣꯏ ꯃꯅꯤꯄꯨꯔꯤꯒꯤ ꯑꯣꯖꯥꯒ ꯑꯣꯏꯔꯤꯗꯣ ꯑꯈꯣꯏꯒꯤ ꯕꯤ ꯑꯦꯠꯇ ꯑꯈꯣꯏꯒꯤꯗꯒꯤꯗꯤ ꯁꯦꯅꯤꯌꯔ ꯑꯣꯏꯕ ꯑꯗꯣ ꯆꯍꯤꯗꯤ ꯑꯩꯅ ꯍꯜꯂꯝꯃꯦꯕꯀꯣ
ꯎꯝ
ꯕꯤ ꯑꯦꯗꯇꯗꯤ ꯑꯩꯈꯣꯏꯒꯤ ꯁꯦꯅꯤꯌꯔ ꯑꯣꯏꯕ ꯃꯥꯁꯦ ꯃꯥꯁꯇꯔ ꯇꯧꯗꯕꯤꯗ ꯕꯤ ꯑꯦꯗ ꯇꯧꯕ ꯑꯣꯏꯕ ꯖꯥꯅꯤ ꯑꯗꯣ ꯕꯤ ꯑꯦꯗ ꯂꯣꯏꯔꯒ
ꯎꯝ
ꯃꯥꯁꯇꯔ ꯑꯃꯨꯛ ꯇꯧꯋꯦ ꯍꯥꯏꯌꯦ ꯀꯜꯆꯔꯗ ꯌꯨꯅꯤꯚꯔꯁꯤꯇꯤ ꯑꯣꯐ ꯀꯜ ꯆꯔꯗ ꯑꯗꯣ ꯃꯥꯗꯣ ꯑꯣꯏꯔꯝꯃꯦ ꯑꯗꯨꯗꯩꯗꯨꯗ ꯃꯥꯗꯤ ꯃꯃꯥꯡ ꯆꯍꯤꯗꯩꯁꯨ ꯄꯨꯔꯦ ꯍꯥꯏꯌꯦ ꯑꯗꯨꯗꯨꯅ ꯍꯟꯗꯛꯀ ꯑꯗꯨꯝ ꯀꯟꯇ꯭ꯔꯦꯛ ꯑꯦꯛꯁꯇꯦꯟꯁꯟꯒꯤ ꯇꯥꯏꯞꯇ ꯑꯗꯨꯃꯥꯏꯅ ꯑꯗꯨꯝ ꯄꯨꯔꯤꯌꯦ ꯍꯧꯖꯤꯛꯐꯥꯎꯗ
ꯃꯃꯤꯡ ꯀꯩꯀꯧꯒꯦ
ꯈꯪꯉꯣꯏꯗ ꯑꯉꯥꯡꯉꯣꯏ ꯅꯣꯏ ꯑꯦꯝ ꯌꯨꯗ ꯁꯨꯝ ꯇꯝꯃꯛꯇꯦ ꯃꯥ
ꯑꯣ
ꯀꯜꯆꯔꯗ ꯏꯟ ꯌꯨꯅꯤꯕꯔꯁꯤꯇꯤ ꯑꯣꯐ ꯀꯜꯆꯔꯗ ꯇꯝꯃꯛꯄꯅꯦꯕ
ꯑꯣ ꯃꯃꯤꯡꯒ ꯈꯪꯅꯗ꯭ꯔꯣ ꯍꯥꯢꯁꯦ ꯑꯝꯇ
ꯈꯪꯅꯗꯦ
ꯑꯣ ꯑ ꯃꯥꯗꯤ ꯃꯅꯤꯄꯨꯔꯤꯗ ꯑꯩꯗꯣ ꯏꯪꯂꯤꯁꯇ ꯉꯥꯡꯉ ꯇꯥꯛꯄ꯭ꯔꯥ
ꯃꯅꯤꯄꯨꯔꯤꯒꯤꯗꯤ ꯂꯣꯟ ꯇꯥꯛꯄ ꯏꯪꯂꯤꯁ ꯀꯃꯥꯏꯅ ꯉꯥꯡꯒꯅꯤ ꯑꯗꯨꯅ ꯃꯅꯤꯄꯨꯔꯤ ꯇꯥꯛꯑꯦ ꯑꯗꯨꯝ ꯃꯥꯗꯤ
ꯑꯗꯨꯅꯦ ꯑꯩꯅ ꯍꯪꯉꯤꯁꯦ ꯅꯣꯏꯒꯤ ꯅꯣꯏꯗꯤ ꯑꯃꯨꯛ ꯏꯪꯂꯤꯁ ꯉꯥ ꯇꯥꯛꯑꯦ ꯍꯥꯏꯗ꯭ꯔꯣ
ꯎꯝ
ꯑꯗꯣ ꯃꯥꯗꯤ ꯃꯅꯤꯄꯨꯔꯤꯗꯣ ꯏꯪꯂꯤꯁꯇ ꯉꯥꯡꯉ ꯇꯥꯛꯄ꯭ꯔꯁꯤꯅꯦ ꯑꯗꯨꯅꯤ ꯑꯩꯅ ꯀꯣꯏꯁꯟ ꯇꯧꯅꯤꯡꯉꯤꯖꯦ
ꯑꯪꯇꯣ ꯑꯩꯁꯨ ꯏꯪꯂꯤꯁꯇ ꯉꯥꯡꯕꯁꯦ ꯏꯪꯂꯤꯁꯇ ꯑꯗꯨꯝ ꯉꯥꯡꯉꯅꯤ ꯑꯗꯣ ꯍꯥꯏꯖꯕꯩ ꯋꯥꯅꯦ ꯑꯉꯥꯡ ꯑꯌꯥꯝꯕꯅ ꯃꯅꯤꯄꯨꯔꯤ ꯉꯥꯡꯕꯅ ꯄ꯭ꯔꯤꯐꯔ ꯇꯧꯋꯦꯕꯀꯣ ꯀ꯭ꯂꯥꯁꯔꯨꯝꯗ ꯐꯝꯃꯤꯕ ꯑꯉꯥꯡꯁꯤꯡꯁꯦ ꯑꯗꯨꯒ ꯅꯟ ꯃꯅꯤꯄꯨꯔꯤ ꯑꯉꯥꯡ ꯈꯔ ꯌꯥꯎꯕꯁꯤꯡꯗꯨꯅ
ꯄꯨꯖꯧ
ꯃꯣꯏꯅ ꯑꯃꯨꯛ ꯍꯤꯟꯗꯤ ꯄꯥꯝꯃꯦꯕ ꯕꯠ ꯑꯩꯗꯤ ꯍꯤꯟ ꯍꯤꯟꯗꯤꯗꯨ ꯈꯔ ꯁꯣꯟꯕꯅꯤꯅ ꯑꯩꯅ ꯏꯪꯂꯤꯁꯇꯨ ꯑꯃꯨꯛ ꯉꯥꯡꯉꯒ ꯃꯌꯥꯝꯗꯣ ꯇꯦꯝꯅꯕ ꯍꯣꯠꯅꯕꯅꯦꯕ ꯑꯗꯨꯅ ꯏꯪꯂꯤꯁꯇ ꯉꯥꯡꯉꯕ ꯃꯇꯨꯡꯗ ꯃꯅꯤꯄꯨꯔꯤꯗ ꯑꯃꯨꯛ ꯀꯩꯒꯨꯝꯕ ꯃꯣꯏꯅ ꯈꯪꯗꯕ ꯒꯤ ꯃꯃꯤ ꯎꯔꯗꯤ ꯃꯅꯤꯄꯔꯤꯗ ꯑꯃꯨꯛ ꯍꯜꯂꯦꯕ ꯑꯩꯗꯣ
ꯎꯝ ꯑꯗꯣ ꯃꯣꯏ ꯀꯌꯥ ꯃꯣꯏ ꯅꯟ ꯃꯅꯤꯄꯨꯔꯤꯒ ꯃꯅꯤꯄꯨꯔꯤ ꯃꯆꯥꯒꯁ ꯀꯌꯥꯝ ꯍꯦꯟꯅ ꯍꯦꯟꯅꯒꯦ ꯇꯁꯦꯟ ꯌꯥꯎꯕ ꯑꯉꯥꯡ ꯌꯥꯎꯕꯁꯦ
ꯍꯥꯏꯗꯤ ꯈꯦꯅꯕ ꯍꯥꯏꯗꯤ ꯔꯤꯁꯤꯞ ꯑꯦ ꯀꯗꯥꯏꯗꯅꯗꯣ ꯅꯟ ꯃꯅꯤꯄꯨꯔ ꯑꯩꯈꯣꯏꯗꯤ ꯑꯍꯨꯝ ꯃꯔꯤ ꯃꯉꯥ ꯁꯨꯃꯥꯏꯅ ꯈꯛꯇꯅꯤꯗ
ꯎꯝ
ꯃꯅꯤꯄꯨꯔꯤ ꯃꯆꯥ ꯉꯥꯛꯇꯅꯤꯗ ꯃꯩꯇꯩ ꯑꯗꯒꯤꯗꯤ ꯑꯩꯈꯣꯏꯒꯤ ꯇ꯭ꯔꯥꯏꯕꯦꯜ ꯇꯥꯡꯈꯨꯜ ꯍꯣꯏ ꯀꯩ ꯍꯣꯏ ꯑꯗꯨꯝ ꯌꯥꯎꯏꯦ ꯑꯗꯨꯃꯥꯏꯅꯗ ꯑꯗꯣ ꯃꯅꯤꯄꯨꯔꯤꯗ ꯂꯩꯕ ꯑꯌꯥꯝꯕꯅ ꯃꯅꯤꯄꯨꯔꯤꯗ ꯂꯩꯕ ꯉꯥꯛꯇꯅꯦ ꯑꯗꯨꯒ ꯃꯅꯤꯄꯨꯔ ꯃꯆꯥꯗꯤ ꯑꯣꯏ ꯑꯗꯨꯁꯨ ꯑꯝ ꯑꯈꯣꯏꯒꯤ ꯃꯣꯏꯒꯤ ꯄꯦꯔꯦꯟꯁꯤꯡꯗ ꯃꯄꯥꯜꯂꯝꯗ ꯄꯣꯁꯇꯤꯡ ꯇꯥꯔꯛꯄ ꯃꯄꯥꯟ ꯂꯝꯣꯝꯗ ꯁꯨꯝ ꯂꯩꯔꯛꯄꯒꯤ ꯃꯅꯤꯄꯨꯔꯤꯒꯤ ꯂꯣꯟ ꯉꯥꯡꯕ ꯃꯇꯝꯗ ꯈꯔ ꯈꯣꯏꯕꯥꯛ ꯑꯗꯒꯤꯗꯤ ꯈꯔ ꯈꯪꯕ ꯈꯔ ꯋꯥꯠꯄ ꯃꯅꯤꯄꯨꯔꯤ ꯂꯣꯟꯗ ꯍꯥꯏꯗꯤ ꯃꯩꯇꯩ ꯃꯆꯥ ꯑꯣꯏꯔꯁꯨ ꯃꯅꯤꯄꯨꯔꯤ ꯃꯆꯥ ꯑꯣꯏꯕ ꯃꯅꯤꯞ ꯄꯨꯔꯤ ꯃꯆꯥ ꯑꯣꯏꯔꯁꯨ ꯃꯅꯤꯄꯨꯔꯤ ꯈꯪꯕ ꯈꯔ ꯋꯥꯠꯄ ꯑꯉꯥꯡ ꯑꯗꯨꯝ ꯌꯥꯎꯋꯦ
ꯎꯝ
ꯑꯗꯨꯅꯤꯗ
ꯑꯣ ꯃꯣꯏꯌꯦ ꯀꯣꯟꯇ꯭ꯔꯦꯛ ꯑꯣꯏꯅ ꯑꯣꯟꯊꯣꯛꯄꯁꯨ ꯌꯥꯕ꯭ꯔꯣ ꯍꯥꯏꯁꯤꯕꯣ
ꯍꯥꯏꯗꯤ ꯀꯟ ꯑꯣꯟꯊꯣꯛꯄ ꯅꯠꯇ ꯅꯠꯇꯦ ꯅꯠꯇꯦ ꯅꯠꯇꯦ ꯑꯝ ꯁꯦꯡꯅ ꯍꯥꯏꯔꯒꯗꯤꯀꯣ ꯀꯟꯇ꯭ꯔꯦꯛꯁꯦ ꯆꯍꯤ ꯃ ꯃꯩ ꯂꯣꯏꯔꯑꯀꯥꯟꯗ ꯃꯊꯪꯒꯤꯒ ꯆꯍꯤ ꯑꯃꯒꯤ ꯀꯟꯇ꯭ꯔꯦꯛ ꯍꯤꯇ ꯀꯧꯅꯩꯌꯦꯕꯀꯣ ꯀꯧꯕ ꯃꯇꯝꯁꯤꯗ ꯀꯦꯕꯤꯁꯦ ꯅꯧꯅ ꯈꯔꯑꯝꯁꯨ ꯍꯥꯡꯗꯣꯔꯛꯇꯣꯔꯕꯅꯦ ꯐꯝ ꯃꯔꯤ ꯃꯉꯥꯗ ꯑ ꯃꯅꯤꯄꯨꯔꯒꯤ ꯑꯣꯏꯅꯀꯣ
ꯎꯝ
ꯑ ꯑꯈꯣꯏ ꯁ꯭ꯋꯥꯏꯝ ꯊꯧꯕꯥꯜ ꯂꯣꯝꯒꯁꯨ ꯍꯥꯡꯅꯤ ꯑꯩꯈꯣꯏ ꯕꯤꯁꯦ ꯕꯤꯁꯦꯝꯄꯨꯔꯖꯨ ꯍꯥꯡꯅꯤ ꯑ ꯇ ꯇꯝꯄꯥꯛꯇ ꯑꯍꯨꯝꯂ ꯃꯔꯤꯔ ꯌꯥꯎꯕꯅꯤ ꯑꯗꯣ ꯆꯨꯔꯆꯥꯟꯄꯨꯒꯤꯁꯨꯃ ꯌꯥꯎꯒꯨꯝ ꯇꯧꯕꯅꯦ ꯑꯗꯣ ꯃꯣꯏꯁꯦ ꯁꯨꯃꯥꯏ ꯇꯧꯕ ꯎꯝ ꯑꯝ ꯅꯣꯅꯦꯁꯨ ꯑꯃ ꯌꯥꯎꯋꯦ ꯅꯣꯅꯦꯔꯥ ꯀꯩꯅꯣ ꯑꯗꯨꯃꯥꯏꯟ ꯀꯥꯎꯒꯔꯦ ꯑꯗꯣ ꯁꯨꯃꯥꯏꯟ ꯇꯧꯕꯅꯤ ꯀꯟꯇ꯭ꯔꯤꯛꯁꯦ ꯃꯣꯏꯒꯤ ꯀꯟ ꯂꯣꯏꯔꯅꯤ ꯂꯣꯏꯔꯒ ꯃꯊꯪꯒꯤ ꯀꯟꯇ꯭ꯔꯦꯛ ꯀꯧꯕ ꯃꯇꯝꯁꯤꯗꯩꯁꯤꯗ ꯃꯣꯏꯁꯨ ꯑꯦꯄ꯭ꯂꯥꯏ ꯇꯧꯔꯒꯗꯤ
ꯎꯝ
ꯆꯥꯟꯁꯇꯣ ꯃꯣꯏꯗꯅ ꯍꯦꯟꯅ ꯄꯤꯕꯗꯣ ꯃꯔꯝꯗꯤ ꯍꯥꯟꯅ ꯀꯦꯕꯤꯒꯤ ꯋꯥꯛꯂꯨꯠ ꯁꯦ ꯑꯅꯧꯕ ꯑꯃꯅꯦꯛꯇ ꯄꯨꯕꯗ ꯋꯥꯒꯅꯦꯕ ꯑꯩ ꯁꯃ ꯋꯥꯏꯁꯤꯅꯦꯕ ꯑꯗ ꯍꯥꯟꯅ ꯑꯣꯜꯔꯦꯗꯤ ꯋꯥꯛꯂꯣꯠꯁꯤ ꯈꯪꯉꯒ ꯂꯥꯛꯑꯕ ꯑꯗꯨꯒ ꯁ꯭ꯀꯨꯜꯗꯨꯕꯨ ꯈꯔ ꯐꯦꯃꯤꯂꯤꯌꯔ ꯑꯣꯏꯔꯕ ꯑꯉꯥꯡꯁꯤꯡꯒ ꯍꯥꯟꯅ ꯂꯣꯏꯅꯔꯕ ꯑꯣꯖꯥ ꯑꯣꯏꯕꯗꯣ ꯃꯣꯏ ꯑꯗꯨꯗꯅ ꯍꯦꯟꯅ ꯄ꯭ꯔꯤꯐꯔꯦꯟꯁ ꯄꯤꯕ
ꯑ
ꯑꯗꯨꯅ ꯑꯗꯨꯃꯥꯏꯅ ꯇꯧꯒꯜꯂꯦ
ꯑꯣ ꯑꯗꯨꯅꯦ ꯑꯗꯨꯅꯦ ꯑꯩꯅ ꯍꯪꯉꯤꯁꯦ ꯍꯥꯏꯗꯤ ꯀꯃꯥꯏꯅ ꯇꯧꯕꯅꯣꯅ ꯈꯪꯗꯕꯒꯤ
ꯑꯩꯈꯣꯏ ꯃꯇꯝꯗ ꯑꯩꯅ ꯐꯦꯕꯋꯥꯔꯤꯗꯨꯗ ꯐꯦꯕꯋꯥꯔꯤ ꯊꯥꯗꯅꯤ ꯃꯥꯔꯁ ꯊꯥꯗꯔ ꯐꯦꯕꯋꯥꯔꯤ ꯊꯥꯗꯔ ꯐꯦꯕꯋꯥꯔꯤ ꯊꯥꯗꯅꯤ ꯑꯩꯅ ꯀꯩꯅꯣ ꯆꯠꯈꯤꯕꯗꯣ ꯏꯟꯇꯔꯚ꯭ꯌꯨ ꯃꯣꯏꯒꯤ ꯀꯟꯇ꯭ꯔꯦꯛꯀꯤ ꯏꯟꯇꯔꯚ꯭ꯌꯨ ꯆꯠꯈꯤꯕꯗꯣ ꯑꯗꯨ ꯆꯠꯈꯤꯕ ꯃꯌꯥꯝꯒꯤ ꯂꯤꯁ ꯑꯃ ꯂꯩꯕꯅꯤ ꯂꯤꯁꯇꯨꯗꯒꯤ ꯀꯧꯈꯠꯂꯛꯀꯗꯣꯏꯅꯦꯕ ꯑꯣꯖꯥ ꯋꯥꯂꯒꯗꯤ ꯑꯗꯨꯒ ꯀꯩꯒꯨꯝꯕ ꯋꯥꯠꯇ꯭ꯔꯒꯅ ꯀꯧꯈꯠꯂꯛꯑꯔꯣꯏ ꯑꯗꯣ ꯑꯗꯨꯗꯩꯗꯨꯗ ꯀꯟꯇ꯭ꯔꯦꯛ ꯄꯨꯔꯒ ꯂꯩꯔꯤꯕ ꯑꯣꯖꯥꯁꯤꯡꯁꯤ ꯀꯃꯥꯏꯟ ꯇꯧꯒꯦ ꯍꯥꯏꯕ ꯀꯥꯟꯗ ꯑꯝ ꯃꯣꯏꯁꯦ ꯑꯗꯨꯗꯩꯗꯨꯗ ꯀꯟꯇ꯭ꯔꯦꯛ ꯃꯃꯥꯡꯗꯒꯤ ꯍꯥꯟꯅꯅ ꯍꯥꯟꯅꯅ ꯊꯥꯏꯅ ꯊꯥꯏꯅꯗꯒꯤ ꯄꯨꯔꯒ ꯑꯗꯨꯝ ꯂꯥꯛꯑꯕ ꯑꯣꯖꯥ ꯉꯥꯛꯇꯅꯦꯕꯀꯣ ꯑꯗꯨꯗ ꯃꯇꯝꯗ ꯑꯩ ꯀꯩꯅꯣꯒ ꯍꯨꯖꯤꯛꯀꯤ ꯑꯩꯒꯤ ꯊꯥꯖꯤꯟꯕ ꯃꯇꯝꯗꯁꯨ ꯃꯣꯏꯁꯨ ꯂꯥꯛꯏ ꯃꯣꯏꯁꯨ ꯏꯟꯇꯔꯚꯤꯌꯨ ꯂꯧꯋꯤ ꯂꯧꯕꯗꯣ ꯑꯗꯨꯒꯤ ꯂꯧꯕꯥ ꯂꯣꯌꯔꯥꯒꯥ ꯆꯠꯈꯤꯅꯤ ꯑꯗꯣ ꯃꯨ ꯑꯗꯨꯝ ꯈꯟꯒꯤꯅꯤ ꯑꯗꯨꯒ ꯑꯅꯧꯕ ꯂꯥꯛꯄꯁꯤꯡꯁꯤꯅ ꯑꯅꯧꯕ ꯂꯥꯛꯄꯁꯤꯡꯁꯤꯅ ꯁꯨꯃꯥꯏꯅ ꯃꯍꯨꯠꯇ ꯑꯣꯏꯅ ꯀꯧꯔꯛꯅꯕꯒꯤ ꯑꯣꯏꯅ ꯂꯩꯍꯧꯕ ꯁꯤꯅꯤ ꯁꯤꯅꯤ ꯆꯠꯅꯔꯤꯕ ꯃꯑꯣꯡꯁꯦ
ꯑꯣ ꯑꯣ ꯑꯣ ꯑꯣ ꯑꯗꯨꯝꯗꯤ ꯅꯣꯏ ꯂꯤ ꯅꯣꯏꯒꯤ ꯀꯩꯅꯣꯗꯤ ꯑꯗꯨꯝ ꯊꯝꯕ ꯖꯥꯠꯅꯤ ꯔꯦꯀꯣꯠ ꯅꯠꯇ꯭ꯔꯥ
ꯑꯩꯈꯣꯏꯒꯤ ꯔꯦꯀꯣꯔꯠꯇꯤ ꯂꯣꯏ ꯊꯝꯅꯤ ꯑꯥ ꯑꯥ ꯊꯝꯃꯦ ꯊꯝꯃꯦ ꯑꯗꯨꯗꯤ ꯔꯦꯀꯣꯔꯠꯇꯤ ꯂꯣꯏ ꯊꯝꯃꯦ ꯑꯗꯨꯗꯨꯅ ꯃꯔꯛꯁꯤꯗ ꯑꯣꯖꯥ ꯋꯥꯠꯄ ꯂꯩꯔꯒꯗꯤ ꯀꯧꯔꯛꯀꯅꯤ ꯑꯩꯈꯣꯏ ꯀꯧꯔꯛꯄ ꯁꯤꯗꯩꯁꯤꯗ ꯑꯩꯈꯣꯏ ꯇꯔꯦꯠ ꯅꯤꯄꯥꯜ ꯂꯩꯔꯦ ꯈꯜꯂꯣ ꯇꯔꯦꯠ ꯅꯤꯄꯥꯜ ꯀꯧꯔꯛꯄꯁꯤꯗꯩꯁꯤꯗ ꯂꯣꯏꯅ ꯁꯪꯉꯛꯇꯕ ꯌꯥꯏ ꯑꯗꯨꯅ ꯃꯣꯏ ꯂꯤꯁꯁꯤꯡꯗꯨꯗ ꯑꯦ ꯑꯍꯥꯟꯕꯗ ꯂꯩꯕꯁꯤꯡꯗ ꯀꯧꯈꯠꯂꯅꯤ ꯀꯧꯈꯠꯄꯗ ꯃꯣꯏ ꯁ꯭ꯀꯨꯜ ꯍꯧꯖꯤꯛ ꯍꯧꯖꯤꯛ ꯑꯦꯡꯒꯦꯖ ꯇꯧꯔꯒ ꯂꯩꯔꯦ ꯑꯣꯔ ꯄꯨꯕꯗ ꯐꯔꯛ ꯇꯥꯔꯦ ꯄꯨꯔꯔꯣꯏ ꯄꯨ ꯑꯗꯨꯃꯥꯏꯅ ꯍꯥꯏꯔꯛꯄ ꯑꯗꯨꯃꯥꯏꯅ ꯇꯧꯕꯁꯤꯡꯗꯨꯅ ꯀꯩ ꯍꯥꯏꯅꯤ ꯌꯥꯕ ꯕꯦꯀꯦꯟ ꯑꯣꯏꯕ ꯑꯗꯨꯃꯥꯏꯅ ꯊꯤꯔꯛꯄꯅꯤꯗ ꯍꯣꯏ ꯍꯣꯏ ꯍꯣꯏ ꯑꯗꯨꯃꯥꯏꯅ ꯊꯤꯖꯩ
ꯎꯝ ꯑꯗꯨꯗꯤ ꯃꯣꯏ ꯑꯣꯖꯥꯁꯦ ꯑꯗꯨꯝ ꯋꯥꯠ ꯍꯣꯏ ꯍꯣꯏ